ꯎꯝ ꯇꯌꯦ ꯇꯔꯣ ꯑꯥꯎ ꯇꯥꯏꯌꯦ
ꯅꯪ ꯅꯦꯠꯋꯔꯛꯁꯤ ꯅꯨꯡꯉꯥꯏꯇꯦ
ꯎ ꯑꯗꯨꯁꯨ ꯅꯨꯡꯉꯥꯏꯇꯕ ꯇꯥꯗꯕ꯭ꯔꯥꯅꯦ
ꯇꯥꯔꯦ ꯇꯥꯔꯦ ꯍꯧꯖꯤꯛꯇꯤ ꯍꯋꯥꯏꯅꯦꯕ ꯀꯣꯕꯤ ꯁꯥ
ꯍꯣꯏ ꯀꯩꯗꯧꯔ
ꯍꯥꯑꯣꯕꯔꯥ
ꯔꯥ
ꯍꯥꯑꯣꯕꯔꯣ ꯑ ꯍꯥꯏꯗꯤ
ꯍꯣꯏ ꯍꯋꯥꯣꯏ
ꯑꯣ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
ꯑꯦ ꯅꯪꯒꯤ ꯅꯦꯠꯋꯔꯛ ꯌꯥꯗꯦ
ꯕ
ꯅꯪꯒꯤ ꯅꯦꯠꯋꯥꯛꯛꯇꯣ ꯌꯥꯗꯦꯕ ꯆꯞꯄꯦꯕ
ꯀꯩꯒꯤꯅꯣ ꯍꯧꯖꯤꯛꯇꯤ
ꯈꯪꯗꯦ ꯑꯗꯨꯝ ꯉꯥꯡꯉꯣ
ꯑꯣ ꯏ ꯁꯗꯦ
ꯌꯥꯗꯦ ꯌꯥꯗꯦ
ꯀꯩꯅ ꯍꯕ
ꯑꯁ ꯌꯥꯗꯦ ꯅꯪꯒꯤ ꯅꯦꯠꯋꯛꯇꯣ ꯁꯦꯝꯃꯣ
ꯑꯩꯏ ꯁꯅ
ꯆꯠꯊꯣꯛ ꯆꯠꯁꯤꯟ ꯇꯧꯑꯣꯕ
ꯑ
ꯎꯝ ꯆꯄꯦ
ꯑ
ꯎꯝ ꯆꯄꯦ
ꯑꯩ ꯖꯒꯥꯁꯤ ꯅꯨꯡꯊꯤꯟꯗꯅꯀꯣ ꯅꯕꯧ ꯅꯨꯡꯉꯥꯏꯇꯦꯕ ꯅꯨꯡꯗꯥꯡ ꯅ ꯅꯨꯡꯉꯥꯏ
ꯑ ꯑꯗꯨꯗ ꯂꯩꯣ ꯑꯗꯨꯗ ꯂꯩꯣ
ꯇꯥꯔꯔꯕꯣ
ꯅꯨꯡꯁꯥ ꯁꯥꯕ꯭ꯔꯣ
ꯥꯏ ꯎꯔꯨꯝꯗꯅꯤꯗ ꯇꯥꯔꯕꯣ ꯑꯣ
ꯃꯄꯥꯟꯗ ꯅꯨꯡꯁꯥ ꯃꯔꯛꯇ ꯂꯦꯞꯄꯒ ꯂꯩꯔꯗꯤ ꯂꯣꯏꯔꯦꯗ
ꯅꯣꯡꯁꯥꯗ ꯅꯣꯡꯁꯥꯗ ꯂꯩꯗꯤ ꯀꯩꯗꯧꯕ
ꯅꯨꯡꯉꯥꯏꯇꯦꯕ ꯑꯩꯁꯨ
ꯁꯦ ꯀꯩ ꯌꯥꯝ ꯆꯥꯏꯌꯦꯕ
ꯑ ꯍꯒꯥꯥꯡ ꯑꯀꯪꯝꯕꯗꯨ
ꯑꯣ ꯈꯪꯕꯗꯨ ꯃꯣꯃꯤꯇ ꯃꯁꯥꯕ꯭ꯔꯣ
ꯎꯝ ꯆꯥꯏ ꯑꯗꯨꯒ ꯌꯦꯔꯨꯝ ꯑꯅꯤ ꯅꯪꯗꯤ ꯑꯃꯦꯠꯄ ꯇꯧꯕꯤꯕ꯭ꯔꯥ
ꯑꯣ
ꯑꯥ ꯑꯥ
ꯑꯗ ꯁꯔ
ꯄꯨꯡꯗꯋꯥꯟ ꯑꯩꯁ ꯅꯪꯒꯤ ꯅꯠꯕꯥꯛꯇꯣ ꯌꯥꯗꯦ ꯏꯕꯨꯡꯉꯣ
ꯍꯪꯗ꯭ꯔꯦ ꯑꯩꯁꯨ
ꯅꯪ ꯈꯨꯟꯒꯤ ꯀꯩꯅꯣꯗꯣ ꯆꯥꯔꯖ ꯀꯥꯕꯤꯔꯝꯃꯤꯗꯣ ꯍꯥꯕ꯭ꯔꯣ ꯭ꯔꯣ ꯆꯂꯦ ꯀ ꯊꯝꯕ꯭ꯔꯣ